ꯍꯜꯂꯣ
ꯑꯣ ꯇꯥꯏꯦ ꯇꯥꯏ ꯀꯔꯤ ꯇ꯭ꯔꯥꯟꯖꯦꯛꯁꯟ ꯀꯃꯥꯏꯅ ꯇꯧꯕꯅꯣꯕꯈꯣꯏꯅꯣ ꯇꯥꯏ ꯇꯥꯏꯌꯦ ꯇꯥꯔꯦ ꯇꯥꯔꯦ
ꯃꯍꯩ ꯁꯦꯡꯅꯕ ꯇꯥꯕꯗ꯭ꯔꯣ
ꯇꯥꯏꯌꯦ ꯇꯥꯏ ꯐ ꯇꯥꯏꯌꯦ
ꯎꯝ ꯗꯔꯃꯤꯅ ꯆꯥꯗꯗ
ꯀꯩꯅꯣ ꯁꯟꯁꯟ ꯅꯪ ꯌꯥꯎꯗ ꯉꯥꯏꯔꯤꯕ ꯁꯤꯁꯦ
ꯎꯝ ꯌꯥꯎꯗꯉꯥꯏꯌꯦ ꯑꯩꯒꯤ ꯊꯕꯛ ꯑꯃ ꯄꯤꯔꯛꯇ꯭ꯔꯤ ꯍꯧꯖꯤꯛꯐꯥꯎ
ꯀꯩꯅꯣ ꯇꯧꯕꯔꯕꯣ ꯀꯝꯄ꯭ꯂꯦꯟ ꯀꯝꯄ꯭ꯂꯦꯟ ꯍꯥꯏꯗꯤ ꯃꯣꯏ ꯀꯩꯅꯣꯗ ꯑꯦꯝꯃꯤꯟꯗ ꯍꯥꯏꯗꯤ ꯍꯥꯏꯈ꯭ꯔꯕꯅ ꯊꯣꯛꯀꯦꯅꯣ ꯇꯧꯗ꯭ꯔꯤꯕꯅ
ꯑꯥ ꯉꯔꯥꯡ ꯑꯩꯅ ꯒ꯭ꯔꯨꯞꯇꯨ ꯊꯠꯃꯤꯟꯅꯁꯤ ꯁꯥꯔꯛꯏꯩꯅ
ꯎꯝ
ꯑ ꯊꯥꯔꯛꯄꯗꯣ ꯃꯣꯏ ꯑꯩꯉꯣꯟꯗ ꯄꯥꯔꯁꯣꯅꯦꯁ ꯇꯔꯦ
ꯎꯝ ꯎꯝ ꯀꯩ ꯍꯥꯏꯔꯛꯀꯦ
ꯍꯥ ꯉꯁꯤ ꯍꯥꯄꯒꯌꯥ ꯑꯥ ꯍꯥꯄꯒꯌꯥ ꯑꯦꯔ
ꯎꯝ ꯍꯥꯞꯄꯗꯤ ꯍꯥꯞꯄꯛꯀꯅꯤ ꯑꯣ ꯈꯔ ꯀꯨꯏꯅꯗꯤ ꯑꯗꯨꯝ ꯆꯪꯕꯅꯦ
ꯄꯨꯡ ꯃꯥꯄꯟ ꯐꯥꯎꯕꯨꯡꯗ ꯑꯩꯈꯣꯏ ꯑꯩ ꯑꯃ ꯑꯩꯈꯣꯏ ꯏꯕꯥꯏꯗꯨꯅ ꯍꯥꯏꯕꯗ ꯄꯨꯡ ꯃꯥꯄꯟ ꯃꯗꯨꯁꯨ ꯍꯥꯞꯄꯀꯅꯤ ꯍꯥꯏꯔ
ꯑꯗꯨ ꯅꯪ ꯀꯩꯅꯣ ꯇꯧꯊꯣꯛ ꯔꯤꯐ꯭ꯔꯦꯁ ꯇꯧꯊꯣꯛꯑ ꯌꯦꯡꯕ꯭ꯔꯣ
ꯍꯥꯥ
ꯔꯤꯐ꯭ꯔꯦꯁ ꯇꯧꯊꯑ ꯌꯦꯡꯗ꯭ꯔꯥ ꯍꯥꯏꯕ
ꯌꯦꯡꯗ꯭ꯣꯏꯔꯥ
ꯎꯝ ꯂꯣꯏ ꯌꯦꯡꯉꯣ ꯑꯗꯨꯗ ꯑꯣꯏꯏꯗꯤ
ꯎꯝ
ꯑꯦꯛꯖꯥꯝ ꯁꯦꯟꯇꯔ ꯄꯤꯕ꯭ꯔꯥ ꯅꯣꯏꯒꯤ
ꯂꯣꯟ ꯁꯨꯝ ꯇꯥꯗꯧꯔꯣ ꯈꯪꯗꯦ ꯄꯤ ꯃꯣꯏ ꯐꯣꯔꯠꯁ ꯀꯥꯡꯉꯨꯗꯣ
ꯅꯠꯇꯦꯌꯦ ꯑꯩꯈꯣꯏ ꯁꯦꯀꯦꯟ ꯁꯦꯝꯒꯦ ꯍꯥꯏꯕꯅꯤꯅ
ꯑꯗꯨ ꯑꯗꯨ ꯇꯥꯔꯛꯇꯧ ꯃꯝꯃꯅꯤꯌꯦ ꯑꯩꯈꯣꯏꯁꯨ
ꯑꯗꯨꯠꯇꯤ ꯑꯣꯏ ꯇꯥꯔꯣꯏ
ꯐꯪꯗꯦꯣ
ꯅꯠꯇꯦꯌꯦ ꯐꯣꯔꯠ ꯁꯦꯝ ꯁꯦꯀꯦꯟ ꯁꯦꯝ ꯍꯣꯏ ꯃꯕꯗꯤ ꯃꯥꯟꯅꯅꯤꯗꯅ
ꯎꯝ
ꯑꯗꯣ ꯅꯣꯏ ꯑꯩꯈꯣꯏꯒꯤ ꯍꯔꯛꯇꯗꯤ ꯃꯣꯏ ꯐꯣꯔꯠ ꯁꯦꯝꯗ ꯄꯤꯕ ꯍꯧꯋꯦꯒꯁꯨ ꯍꯥꯏꯅꯩꯌꯦꯕꯀꯣ
ꯑ
ꯐꯣꯔꯠ ꯁꯦꯝ꯭ꯗ ꯍꯥꯏꯕ꯭ꯔꯣ ꯊꯥꯔꯠ ꯁꯦꯝꯗ ꯍꯥꯏꯕ ꯀꯩꯅꯣ ꯑꯗꯨꯃꯥꯏꯅ ꯑꯍꯥꯟꯕ ꯐꯥꯔꯁ ꯌꯌꯥꯔ ꯂꯩꯕ ꯃꯇꯨꯡꯗ ꯄꯤꯕ ꯍꯧꯋꯦ ꯀꯥꯏꯅꯗꯤ ꯍꯥꯏꯅꯩ ꯑꯗ ꯈꯪꯗꯦ ꯃꯤ ꯀꯩꯀꯥ ꯑꯩꯈꯣꯏꯁꯨ ꯀꯩꯝ ꯍꯥꯏꯔꯛꯇꯦ ꯃꯔꯣꯟ ꯃꯔꯤ ꯗꯦꯠ ꯇꯦꯟꯗꯩ ꯅꯠꯇ꯭ꯔꯣ ꯑꯦꯖꯥꯝ
ꯎꯝ ꯀꯥꯏꯃ ꯑꯗꯨꯗꯤ ꯅꯒ ꯋꯥꯠꯂꯤ ꯀꯩꯅꯣ
ꯖꯨꯂꯥꯏ ꯗꯦꯠꯇꯦꯟ ꯅꯠꯇ꯭ꯔꯣ
ꯃꯊꯪ ꯇꯥꯒꯤꯅꯤꯉꯩꯅꯣ
ꯍꯧꯖꯤꯛꯁꯦ ꯖꯨꯂꯥꯏꯅꯤ ꯚꯥꯏ꯫
ꯑꯒꯁꯇ ꯑꯣꯏꯔꯝꯒꯅꯤꯀꯩꯅꯣ꯫
ꯀꯩꯅꯣꯅꯦ꯫
ꯑꯥꯒꯁꯇꯅꯃꯤ ꯖꯨꯂꯥꯏꯗ ꯐꯣꯝ ꯐꯤꯂꯞ ꯇꯧꯌꯥꯗꯦꯅꯦ ꯑꯦ ꯐꯣꯝ ꯐꯤꯂꯞꯄꯧ ꯇꯧꯗ꯭ꯔꯤ ꯀꯃꯥꯏꯅ ꯑꯦꯛꯖꯥꯝ ꯊꯥꯗꯣꯏꯅꯣꯃꯦ꯫
ꯌꯦꯡꯒꯦ ꯌꯦꯡꯒꯦ ꯑꯝꯇ ꯍꯧꯖꯤꯛꯁꯦ ꯖꯨꯂꯥꯏ
ꯅꯪꯁꯤꯌꯨ ꯑꯝꯕꯧ ꯑꯝꯕꯧ ꯂꯧꯊꯣꯛꯇ꯭ꯔꯤꯕꯣ꯫
ꯀꯔꯝꯕꯩꯅꯣ꯫
ꯁꯤꯖꯦ꯫
ꯀꯩꯅꯣ ꯁꯤꯖꯦꯕꯣ꯫
ꯁꯤꯖꯦ ꯍꯥꯞꯄꯗ ꯉꯥꯏꯔꯤꯕꯕ꯫
ꯑꯣ ꯁꯤ ꯍꯥꯞꯇ ꯉꯥꯏꯔꯤꯌꯦ ꯑꯩꯖꯨ꯫
ꯅꯪ ꯇꯥꯛꯁ ꯍꯥꯞꯄꯑꯦ꯫
ꯑ꯫
ꯑ꯫
ꯑꯣ ꯑꯥ ꯃꯥꯜꯂꯦ ꯑꯩꯗꯤ
ꯅꯪꯅ ꯀꯣꯜ ꯇꯧꯔꯛꯏꯖꯦ ꯑꯩꯒꯣ ꯅꯪ ꯅꯪꯒꯤ ꯅꯪꯒꯤꯗ ꯅꯪꯒꯤ ꯇꯥꯛꯁꯅꯦꯕ ꯇꯧꯔꯤꯖꯦ꯫
ꯑꯥ꯫
ꯑꯗꯨ ꯁꯤ ꯅꯪꯒꯤ ꯅꯪꯒꯤ ꯄꯦꯃꯦꯟ ꯆꯪꯊꯣꯏꯅꯦꯕ꯫
ꯅꯪꯒꯤ ꯑꯩ ꯄꯦꯃꯦꯟ ꯌꯥꯔꯛꯇ꯭ꯔꯤꯕꯀꯣ꯫ ꯄꯦꯃꯦꯟ ꯇꯧꯐꯝꯗꯣ ꯃꯣꯏꯅ ꯁꯤꯖꯦ ꯁꯤꯇꯥꯛꯁ ꯁꯤꯇꯥꯛꯁ ꯍꯧꯖꯤꯛ ꯂꯥꯛꯏꯖꯦ
ꯎꯝ꯫
ꯁꯤ ꯂꯣꯏꯒꯔꯀꯥꯟꯗ ꯁꯃꯤꯠ ꯇꯧꯁꯟꯒ꯭ꯔꯀꯥꯟꯗ ꯂꯥꯛꯇꯣꯏ ꯗꯨ ꯃꯥꯜꯂꯦ ꯍꯧꯖꯤꯛꯐꯥꯎꯒꯤꯗꯤ ꯀꯩꯝꯇ ꯂꯩꯇ꯭ꯔꯤꯕ ꯄꯦꯃꯦꯟꯒꯤ ꯃꯇꯥꯡꯖꯦ꯫
ꯑ
ꯍꯧꯖꯤꯛꯄꯣꯀꯦꯠ ꯑꯗꯨꯒ ꯃꯣꯏꯅ ꯍꯥꯏꯕꯗꯗꯤ ꯁꯤ ꯂꯣꯏꯔꯒ ꯈꯔ ꯂꯩꯔꯒ ꯃꯣꯏ ꯃꯁꯥ ꯃꯊꯟꯗ ꯑꯗꯨꯝ ꯂꯥꯛꯀꯅꯤ ꯍꯥꯏꯖꯩꯑꯕ ꯄꯦꯃꯦꯟꯒꯤ ꯊꯣꯛꯂꯛꯀꯅꯤ ꯍꯥꯏꯌꯦꯕ ꯑꯗꯣ ꯑꯦꯀꯥꯎꯟ ꯂꯤꯡ ꯑꯇꯣꯞꯄ ꯕꯦꯡ ꯑꯦꯀꯥꯎꯟ ꯅꯠꯇ꯭ꯔꯒ ꯌꯨ ꯄꯤ ꯑꯥꯏ ꯑꯅꯤꯒꯤ ꯃꯅꯨꯡꯗ ꯈꯟꯗꯣꯏꯅꯦꯕ꯫
ꯅꯪꯒꯤ ꯑ ꯅꯪꯒꯤ ꯅꯪꯒꯤ ꯄꯦꯃꯦꯟ ꯇꯧꯕꯗ ꯑꯩꯒꯤꯖꯨ ꯌꯥꯎꯔꯛꯀꯅꯤꯅ꯫
ꯑꯩꯒꯤ ꯄꯦꯃꯦꯟ ꯇꯧꯕꯗ ꯅꯪꯒꯤꯖꯨ ꯌꯥꯎꯔꯛꯀꯅꯤꯗꯤ꯫
ꯅꯪꯒꯤ ꯂꯤꯛ ꯅꯪꯒꯤ ꯄꯦꯃꯦꯟ ꯂꯥꯛꯄꯗ ꯑꯩꯒꯤꯖꯨ ꯌꯥꯎꯗꯣꯏꯑꯣꯏꯔꯝꯅꯤꯗ꯫
ꯀꯩ ꯅꯪꯒꯤꯗꯤ ꯌꯥꯎꯔꯛꯇꯣꯏ ꯑꯣꯏꯔꯝꯒꯅꯤꯕꯣ꯫
ꯑꯦ ꯅꯪꯒꯤ ꯑꯩꯅ ꯑꯩꯈꯣꯏꯅꯤ ꯀꯣꯜ ꯋꯥꯔꯤ ꯁꯥꯟꯅꯩꯖꯤꯗꯤ ꯑꯩꯈꯣꯏꯅꯤꯒꯤ
ꯀꯣꯜ ꯋꯥꯔꯤ ꯁꯥꯟꯅꯩꯖꯦ꯫
ꯎꯝ꯫
ꯑꯩꯅ ꯅꯪꯉꯣꯟꯗ ꯇꯧꯕꯅꯤꯗꯅ꯫
ꯎꯝ꯫
ꯑꯗꯨꯒꯤ ꯅꯉꯣꯟꯗ ꯀꯩꯅꯣꯗꯣ ꯈꯔꯕꯨꯗꯤ ꯐꯪꯅꯦꯕꯀꯣ꯫
ꯑꯗꯣ ꯐꯪꯗꯣꯏꯗꯣ ꯅꯪꯒꯤ ꯀꯩꯅꯣ ꯇꯧꯔꯀꯥꯟꯗ ꯑꯩꯒꯤꯗꯣ ꯐꯪꯉꯛꯇꯣꯏ ꯅꯠꯇ꯭ꯔꯣꯕ꯫
ꯅꯪꯗꯣ ꯄꯔꯣꯐꯥꯏꯜ ꯀꯝꯄ꯭ꯂꯤꯠ ꯑꯣꯏꯗ꯭ꯔꯗꯤ ꯌꯥꯔꯝꯃꯣꯏꯌꯦ ꯚꯥꯏ꯫ ꯅꯪ ꯄꯔꯣꯐꯥꯏꯜ ꯀꯝꯄ꯭ꯂꯤꯠ ꯍꯣꯏ ꯑꯩꯒꯤꯕꯨ ꯑꯩꯕꯨꯗꯤ ꯄ꯭ꯔꯣꯐꯥꯏꯜ ꯀꯝꯄ꯭ꯂꯤꯠ ꯑꯣꯏꯔꯝꯅꯤ ꯁꯤ ꯂꯣꯏꯔꯒ ꯌꯥꯔꯦ ꯆꯪꯉꯥꯅꯤ
ꯑꯩꯖꯨ ꯄꯣ ꯄꯔꯣꯐꯥꯏꯜ ꯀꯝꯄ꯭ꯂꯤꯠ ꯑꯣꯏꯔꯦ ꯀꯩꯅꯣ ꯚꯥꯏ꯫
ꯄ꯭ꯔꯣꯐꯥꯏꯜ ꯀꯝꯄ꯭ꯂꯤꯠ ꯑꯣꯏꯔꯒ ꯅꯪ ꯇꯥꯛꯁ ꯂꯥꯛꯄ ꯂꯥꯛꯇꯕ ꯂꯩꯔꯝꯒꯅꯦꯕꯀꯣ꯫
ꯑꯥ꯫
ꯇꯥꯛꯁ ꯂꯥꯛ ꯑꯗꯒꯤ ꯌꯥꯕ ꯌꯥꯗꯕ ꯈꯪꯗ꯭ꯔꯤꯕ ꯑꯩꯒꯤ ꯇꯥꯛꯁꯁꯦ ꯀꯩꯅꯣꯗ ꯈꯛ ꯌꯥꯔꯛꯄꯅꯦꯕ ꯉꯔꯥꯡ꯫ ꯉꯍꯥꯟꯈꯛ ꯌꯥꯔꯛꯄꯅꯦꯕ꯫
ꯑꯥ
ꯀꯣꯏꯔꯦꯕꯥ ꯑꯩꯁꯨ ꯍꯥꯄꯄꯥ
ꯎꯝ
ꯀꯨꯏꯔꯦ ꯍꯥꯏꯁꯦ ꯑꯩꯈꯣꯏ ꯂꯥꯏ ꯍꯔꯥꯎꯕꯗꯣ ꯗꯦꯠ ꯅꯥꯏꯟꯇꯤꯟ ꯅꯠꯇ꯭ꯔꯥ
ꯑꯥ
ꯑꯩꯇꯤꯜꯂ ꯅꯥꯏꯇꯤꯜꯂ ꯑꯗꯨ ꯑꯗꯨ ꯅꯨꯃꯤꯠꯇꯨꯗ ꯍꯥꯞꯄꯅꯦꯕ ꯈꯔ ꯌꯥꯝ ꯀꯨꯏꯔꯦꯕ ꯑꯗꯨ ꯑꯩꯈꯣꯏ ꯇꯥꯃꯣꯆꯧꯗꯩ ꯍꯥꯞ ꯃꯝ ꯀꯩꯅꯣꯗꯩ ꯍꯥꯞꯄꯅꯤ ꯏꯌꯥꯝꯕꯝꯗꯤ ꯍꯥꯞꯄꯅꯦꯕ
ꯎꯝ
ꯃꯥꯅ ꯍꯥꯏꯔꯝꯕꯅꯦ ꯑꯗꯨ ꯑꯩ ꯍꯥꯞꯆꯤꯜꯂꯛꯑꯦ ꯑꯗꯨ ꯈꯪꯗꯦ ꯌꯥ
ꯑꯩ ꯑꯋꯣꯏꯕ ꯍꯥꯏꯗꯨꯅꯤ ꯃꯥꯗꯤ ꯃꯥꯏꯗꯤ ꯀꯩꯅꯣ ꯌꯥꯝꯃꯤꯅꯦꯕꯣ ꯃꯥꯏ ꯀꯣꯜ ꯆꯥꯝꯃꯅ ꯁꯥꯟꯅꯔꯦꯅꯦ
ꯑꯁ ꯃꯣꯏ ꯍꯥꯟꯅꯗꯤ ꯀꯨꯏꯅ ꯁꯥꯟꯅꯔ ꯀꯨꯏꯅ ꯇꯧꯔꯝꯃꯅꯤ ꯑꯗꯨꯅꯅꯦ
ꯑ ꯃꯥꯅ ꯑꯃꯝ ꯆꯦꯟꯕꯤ ꯌꯥꯏ ꯑꯩ ꯅꯪ ꯇꯥꯛꯁꯨ ꯇꯧꯕ ꯃꯥꯗ ꯇꯧꯕꯤ ꯌꯥꯏ
ꯌꯥꯏ ꯃꯤ ꯀꯣꯜꯋꯥꯔꯤ ꯁꯥꯅꯥꯕꯥ ꯑꯗꯨꯝ ꯌꯥꯏ ꯑꯗꯨ ꯃꯤ ꯄ꯭ꯔꯣꯐꯥꯏꯜ ꯇꯥꯏꯁ ꯀꯝꯄ꯭ꯂꯤꯠ ꯑꯣꯏꯕ ꯑꯣꯏꯗꯕ ꯑꯗꯨꯝ ꯁꯥꯟꯅ ꯅꯪꯒ
ꯎꯝ
ꯎꯝ ꯀꯣꯜ ꯑꯗꯨꯝ ꯃꯤ ꯀꯌꯥ ꯁꯥꯟꯅ ꯌꯥꯒꯦ ꯅꯝꯕꯔ ꯑꯝꯗ ꯃꯤ ꯀꯌꯥ
ꯃꯉꯥꯑ ꯑꯗꯨꯝ ꯍꯦꯜꯂꯁꯨ ꯌꯥꯏꯌꯦ ꯌꯥꯕ ꯌꯥꯎ ꯌꯥꯏ ꯌꯥꯗꯕ ꯌꯥꯎꯋꯦ ꯈꯪꯗꯤ ꯑꯩꯒꯤ ꯑꯩꯒꯤ ꯇꯥꯛꯁꯂꯥꯛꯀ ꯅꯪꯉꯣꯟꯗꯧꯗꯣꯏꯅꯤꯒꯣ
ꯇꯧꯔꯛꯑꯣ ꯇꯧꯔꯛꯑꯣ ꯌꯥꯏ
ꯇꯥꯁꯀ ꯑꯍꯥꯟꯕꯗꯥ ꯇꯥꯁꯀ ꯀꯌꯥ ꯄꯤꯅꯣ
ꯑꯍꯥꯟꯕꯗ ꯃꯉꯥ ꯄꯤꯔꯛꯑꯦꯕꯀꯣ
ꯎꯝ
ꯑꯥ ꯑꯗꯨ ꯃꯉꯥꯗꯨꯗꯤ ꯂꯣꯏꯒꯔꯦꯕ
ꯎꯝ
ꯑꯗꯨ ꯃꯉꯥꯗꯨ ꯃꯊꯪ ꯃꯉꯥꯗꯨ ꯂꯣꯏꯔꯒ ꯑꯃꯨꯛ ꯃꯉꯥ ꯑꯃꯃꯨꯛ ꯍꯥꯞꯄꯛꯏꯕꯀꯣ
ꯎꯝ
ꯑꯗꯨ ꯃꯉꯥꯗꯨ ꯂꯣꯏꯔꯒ ꯑꯗꯨꯃꯥꯏꯅ ꯃꯊꯪ ꯃꯊꯪ ꯃꯊꯪ ꯇꯧꯗꯣꯏ ꯀꯅ ꯑꯩꯈꯣꯏꯅ ꯉꯝꯖꯔꯤꯈꯩ
ꯃꯉꯥ ꯑꯩꯁꯨ ꯀꯣꯜ ꯃꯉꯥꯒ ꯇꯧꯔ ꯂꯣꯏꯔꯦ
ꯅꯠꯇꯦꯕ ꯃꯥꯏ ꯀꯣꯜꯁꯦ ꯑꯗꯨꯝ ꯀꯣꯜ ꯃꯉꯥ ꯑꯍꯥꯟꯕ ꯃꯉꯥ ꯂꯣꯏꯈ꯭ꯔꯦ
ꯎꯝ
ꯑꯗꯨ ꯂꯣꯏꯔꯒ ꯑꯅꯧꯕ ꯃꯉꯥꯗꯨꯅꯦ ꯄꯨꯡ ꯇꯧꯔꯤꯁꯤꯅ
ꯑꯩꯅ ꯍꯥꯏꯗꯤ ꯇꯥꯛꯁ ꯃꯉꯥ ꯄꯤꯔꯤ ꯍꯥꯏꯅ
ꯎꯝ
ꯑꯣ ꯇꯥꯥꯛ ꯃꯉꯥꯗꯣ ꯀꯣꯜꯉꯥꯈꯤꯇ ꯇꯧꯔ ꯂꯣꯏꯗ꯭ꯏꯔꯕ
ꯑꯣ
ꯑꯣ
ꯑꯗꯨ ꯂꯣꯏꯔꯒ ꯑꯃꯨꯛ ꯅꯨꯛ ꯐꯣꯜꯒꯤ ꯑꯃꯨꯛ ꯑꯃꯨꯛ ꯑꯅꯧꯕꯇꯥꯛꯁ ꯑꯃꯨꯛ ꯂꯥꯛꯁꯟꯗꯣꯏꯅꯦꯕ ꯃꯥ ꯃꯊꯟꯗ ꯑꯗꯨ
ꯎꯝ
ꯑꯅꯥ ꯑꯃꯨꯛꯇꯪꯕꯨ ꯂꯥꯛꯄꯗꯤ ꯑꯗꯨꯝ ꯥꯛꯑꯅꯦꯕꯀꯣ ꯀꯣ ꯃꯌꯥꯝ ꯍꯥꯏꯗꯤꯕ ꯀꯣꯜꯒꯤ ꯑꯣꯏꯔꯒꯅ ꯀꯣꯜꯒꯤ ꯑꯗꯨꯝ ꯑꯨꯛꯇꯪ ꯂꯥꯛꯈ꯭ꯔꯗꯤ ꯅꯪ ꯉꯝꯖꯔꯤꯈꯩ ꯇꯧꯖꯗꯣꯏꯅꯦꯕ
ꯎꯝ
ꯇꯥꯟꯖꯥ ꯑꯃꯨꯛ ꯉꯥꯡꯁꯤꯜꯂꯛꯑꯥꯅꯤ
ꯑꯁ ꯄꯥꯑꯥꯝꯗ ꯉꯥꯡꯪꯒꯤꯜꯂꯛꯅꯣꯃꯤ ꯈꯪꯗꯦ
ꯅꯪ ꯀꯌꯥꯝ ꯀꯨꯏꯔꯒꯦ ꯍꯥꯞꯄꯁꯤ ꯁꯤꯁꯦ
ꯅꯪ ꯃꯍꯜꯗꯩꯩ ꯀꯅꯥ ꯀꯥꯅꯥ ꯋꯥꯔꯤ ꯁꯥꯕꯣ
ꯑꯩ ꯉꯔꯥꯡ ꯑꯃ ꯑꯉꯥꯡ ꯑꯃꯅꯤ ꯑꯗꯨꯝ ꯁꯥꯟꯅꯔꯛꯑꯦ ꯑꯇꯩ ꯑꯩꯒꯤ ꯄꯥꯛ ꯁꯥꯟꯅꯗꯦ ꯀꯩꯅꯣ ꯚꯥꯏ ꯃꯤ ꯀꯔꯤ ꯅꯪ ꯒ꯭ꯌꯥꯟ ꯇꯥꯁꯜꯂꯛꯇ꯭ꯔꯕꯣꯃꯣ
ꯍꯣꯏ ꯄꯥꯔꯁꯣꯅꯦꯜ ꯗꯤꯇꯦꯜ ꯃꯤ ꯑꯩꯀꯣ ꯄꯥꯏꯌꯨꯀꯣ
ꯎꯝ ꯑꯣꯀꯦ ꯑꯣꯀꯦ
ꯑꯗꯨꯝ ꯃꯤ ꯑꯗꯨꯝ ꯌꯥꯝꯃꯦ ꯈꯔ ꯑꯗꯨꯝ ꯁꯥꯏꯅꯔꯛꯑꯦ ꯑꯗꯣ ꯈꯔꯕꯨꯗꯤ ꯋꯥꯂꯤ ꯁꯤꯁꯦ ꯈꯔ ꯈꯔ ꯇꯣꯏꯅꯗꯤ ꯇꯧꯗꯣ ꯅꯪ ꯊꯕꯛ ꯀꯩꯅꯣ ꯇꯧꯅꯤꯡꯕ꯭ꯔꯣ ꯊꯕꯛ ꯌꯦꯡꯅꯤꯡꯕ꯭ꯔꯣ ꯇ꯭ꯔꯥꯏ ꯇꯧꯅꯤꯡꯕ꯭ꯔꯕ ꯑꯩ ꯊꯕꯛꯅꯣ ꯈꯪꯗꯦ ꯑꯩ ꯊꯥꯔꯛꯀꯦ ꯍꯥꯏꯐꯦꯠ ꯌꯦꯡꯉꯣ
ꯆꯥꯛ ꯆꯔꯕꯣ ꯅꯪꯕꯨ
ꯑꯩ ꯆꯥꯛ ꯆꯥꯗꯔꯤꯗꯔ ꯕꯣꯜ ꯌꯦꯡꯉꯨꯕꯅꯤ ꯇꯨꯝ ꯍꯧꯣꯂꯛꯄꯗ ꯒꯣꯜ ꯑꯃꯗꯤ ꯆꯜꯂꯝꯃꯦ ꯃꯤꯀꯞ ꯊꯣꯛꯂꯛꯄꯗ ꯑꯗꯨꯗ ꯑꯩꯗꯤ ꯌꯦꯡꯉꯒꯦ ꯅ ꯑꯃꯅ ꯌꯦꯡꯉꯀꯥꯟꯗꯨꯗꯗꯤ ꯑꯁ ꯀꯩꯅꯣ ꯍꯟꯇꯣꯛ ꯍꯟꯖꯤꯟ ꯇꯧꯁꯤꯜꯂꯛꯄꯗꯨꯗꯤ ꯕꯦꯔꯥꯇꯤ ꯀꯥꯏꯅꯦꯕꯣ ꯉꯥꯛꯇꯪꯗꯨꯗꯗꯤ ꯀꯥꯏꯗꯒꯤ ꯍꯥꯞꯄꯀ ꯑꯥ ꯑꯀꯣꯟꯕꯒꯤ ꯑꯅꯤꯁꯨꯕ ꯒꯣꯜ ꯆꯟꯖꯜꯂꯛꯄꯩꯗꯨꯅꯤꯁꯦ ꯑꯩꯅ ꯆꯥꯛꯔꯤꯁꯦ ꯐꯥꯗꯧ ꯁꯦꯞ ꯇꯧ ꯆꯟꯗꯧ ꯆꯪꯗꯧ ꯃꯥꯟꯗ꯭ꯔꯒ ꯆꯟꯈꯤꯕꯗꯣ ꯑꯁ ꯃꯣꯏ ꯀꯩꯅꯣꯒꯤ ꯀꯕꯣ ꯕꯔꯗꯤꯒꯤ ꯑꯅꯤꯁꯨꯕ ꯒꯣꯜꯗꯣ
ꯏꯁ ꯅꯥꯟꯗ꯭ꯔꯣ ꯑꯗꯣ
ꯑꯗꯨꯅ ꯑꯩꯗꯤ ꯆꯪꯗꯧ ꯃꯥꯟꯗ꯭ꯔꯤꯅꯦ ꯍꯥꯏꯕ ꯑꯗꯨꯒ ꯆꯪꯈꯤꯕꯅꯤ
ꯏꯁ ꯕꯦꯁ ꯒꯣꯜ ꯑꯣꯐ ꯗ ꯇꯣꯔꯅꯥꯃꯦꯟ ꯇꯥꯏꯅꯦ ꯑꯗꯨ ꯕꯣꯜꯗꯣ
ꯌꯥꯥꯊꯤ ꯀꯛꯑꯦ ꯕ ꯃꯥ ꯊꯥꯕꯗꯤ ꯊꯥꯖꯔꯝꯃꯣꯏ ꯃꯥ ꯆꯜꯂꯤꯜꯂꯤꯗꯣ
ꯁꯤꯇ ꯑꯩ ꯊꯋꯥꯏ ꯅꯨꯡꯉꯥꯏꯇꯅꯦ ꯍꯣꯏꯔꯣꯡ
ꯀꯩꯗꯧꯔꯒꯦ ꯍꯥꯏꯁꯦ
ꯊꯋꯥꯏꯗꯤ ꯅꯨꯡꯉꯥꯏꯇꯗꯤ ꯏꯀꯥꯏ ꯑꯩꯗꯤ ꯀꯥꯔꯦ ꯂꯩ ꯃꯤ ꯑꯥꯔꯖꯦꯟꯇꯤꯅꯥ ꯂꯩꯍꯧꯔꯤꯁꯤꯅꯤ ꯅꯨꯡꯉꯥꯏ ꯑꯩ ꯍꯔꯥꯎꯕꯗ ꯅꯣꯛꯅꯤꯡ ꯑꯩ ꯀꯦꯕꯔꯗꯦ ꯀꯥꯅꯤꯡꯗꯅ
ꯐꯦꯛ ꯐꯦꯛ ꯐꯦꯟ ꯑꯣꯏꯔꯦ ꯅꯪ ꯑꯗꯨꯗꯤ
ꯆꯠꯂ ꯍꯥꯏ ꯇꯥꯅꯤꯡꯗꯦ ꯁꯣꯟꯗ ꯑꯩ ꯑꯩ ꯁꯣꯝꯗ ꯏꯃꯥ ꯈꯠꯅꯥ ꯁꯣꯝꯗ
ꯄꯩꯁꯥꯒ ꯊꯥꯕ꯭ꯔꯕ
ꯊꯥꯗꯦꯗꯥ ꯁꯟꯇꯣꯁꯇꯣ ꯄꯩꯁꯥ ꯀꯄꯥꯛꯇꯔꯤꯅꯦꯃꯦ
ꯀꯩꯒꯤ
ꯁꯣꯏꯔꯦ
ꯀꯩ ꯀꯥꯞꯄꯛꯇ꯭ꯔꯤꯅꯣ ꯍꯥꯏꯁꯦ
ꯒꯣꯜ ꯑꯅꯤ ꯑꯅꯤ ꯆꯅꯤꯕ ꯑꯩꯅ ꯆꯜꯂꯣꯏ ꯍꯥꯏꯕ ꯑꯗꯨꯏ ꯒꯣꯜ ꯑꯃꯇꯪ ꯆꯟꯈꯤꯗꯅ ꯉꯥꯁꯥꯏ
ꯎꯝ ꯍꯣꯏꯅꯦ ꯍꯣꯏꯅꯦ
ꯃꯥꯅ ꯑꯅꯤ ꯆꯟ ꯁꯤꯅꯦ ꯍꯥꯏꯁꯦ ꯑꯩꯅ ꯑꯃꯇꯪ ꯑꯩꯅ ꯁꯨꯅ ꯆꯜꯂꯨꯁꯤꯅꯦ ꯍꯥꯏꯁꯦ ꯑꯗꯨꯗꯤ ꯌꯥꯔꯦ ꯑꯅꯤ ꯆꯟꯕꯗ ꯀ ꯇꯧ ꯈꯠꯄ ꯍꯥꯏꯔꯒ ꯁꯥꯟꯅꯦꯕ ꯑꯗꯨꯗꯅꯤꯗ ꯑ ꯑꯗꯨꯝ ꯇꯔꯥꯅꯤꯊꯣꯏꯐꯥꯎ ꯁꯥꯟꯅꯔꯁꯦ ꯑꯗꯨ ꯃꯁꯥꯃꯛ ꯆꯠꯆꯈ꯭ꯔꯅꯤ
ꯃꯥꯌꯣꯛ ꯃꯤ ꯇꯔꯥ ꯇꯔꯥꯉꯥ ꯑꯁ ꯃꯤꯅꯤꯠ ꯈꯨꯍꯥꯞꯇꯣ ꯕꯔꯠꯁꯤ ꯀꯥꯏ ꯅꯥꯕ ꯍꯥꯞ ꯃꯃꯥꯡꯒꯤꯗꯣ ꯍꯥꯞ ꯃꯃꯥꯡꯗ ꯅꯪ ꯌꯦꯡꯍꯧꯕ꯭ꯔꯣ
ꯑꯩ ꯐꯨꯜ ꯇꯥꯝ ꯌꯦꯡꯉꯦ
ꯍꯥꯞ ꯃꯃꯥꯡ ꯌꯦꯡꯕꯗꯣ ꯍꯥꯞ ꯃꯃꯥꯡꯗ ꯕꯤꯅꯦꯠ ꯀꯌꯥ ꯍꯥꯞꯀꯦ
ꯇ ꯅꯅꯤꯄꯥꯜ ꯑꯣꯏꯒꯦꯔ
ꯐꯥꯔꯁꯥꯞꯇꯣ ꯐꯔꯁꯥꯞꯇꯣ
ꯑꯥ
ꯑꯁꯃꯤꯌꯥ ꯑꯗꯨꯗꯤ ꯀꯩꯅꯣ ꯄꯨꯡ ꯑꯅꯤ ꯑꯅꯤ ꯍꯦꯟꯅ ꯁꯥꯟꯅꯩꯅꯦꯀꯣ ꯉꯒꯤꯗꯣ ꯃꯤꯅꯤꯠ ꯇꯔꯥꯃꯉꯥ ꯇꯔꯥꯃꯉꯥ ꯑꯗꯨꯝ ꯂꯩꯔꯛꯑꯦ ꯑꯗꯒꯤ ꯑꯔꯣꯏꯕꯒꯤ ꯃꯤꯅꯤꯠ ꯍꯥꯞ ꯅꯥ ꯐꯇꯤ ꯅꯥꯏꯟꯇꯤ ꯃꯤꯅꯠ ꯃꯇꯨꯡꯗ ꯃꯤꯅꯤꯠ ꯅꯤꯄꯥꯟ ꯑꯃꯅ ꯀꯩꯅꯣꯝꯁꯨ ꯍꯥꯞꯄꯦ
ꯎꯝ
ꯄꯨꯡ ꯑꯃ ꯃꯈꯥꯏ ꯍꯦꯟꯅ ꯁꯥꯟꯅꯔꯤꯕ ꯕꯦꯔꯥ ꯑꯅꯤꯌꯨ ꯅꯥꯏꯟꯇꯤ ꯃꯤꯅꯠꯀꯤ ꯄ꯭ꯂꯦꯗꯨꯗ ꯄꯨꯡ ꯑꯃ ꯃꯈꯥꯏ ꯑꯗꯨꯝ ꯀꯩꯅꯣꯅꯤꯗꯕꯨ ꯍꯥꯞ ꯑꯍꯨꯝꯒꯤ ꯆꯥꯡꯅꯤ ꯐꯣꯔꯇꯤ ꯐꯥꯏꯚ ꯃꯤꯅꯤꯠꯃꯨꯛꯞ ꯆꯥꯡ ꯍꯥꯞꯄꯦꯕ
ꯎꯝ
ꯊꯥꯔꯇꯤ ꯐꯤꯞꯇꯤꯟ ꯐꯤꯞꯇꯤꯟ ꯑꯅꯤ ꯊꯥꯔꯇꯤ ꯂꯩꯔꯦ ꯑꯗꯒꯤ ꯑꯇꯩ ꯑꯇꯣꯞ ꯃꯤꯅꯤꯠ ꯑꯍꯨꯝ ꯃꯔꯤ ꯍꯥꯞ ꯐꯅꯦꯛ ꯅꯤꯄꯥꯅ ꯐꯅꯦꯛ ꯀꯩꯅꯤ ꯄꯥꯁꯜꯂꯒ ꯑꯗꯨꯝ ꯐꯣꯔꯇꯤ ꯐꯥꯏꯚ ꯃꯤꯅꯠ ꯑꯗꯨꯝ ꯁꯨꯕꯅꯦꯕ ꯍꯦꯟꯕꯅꯤ
ꯎꯝ
ꯋꯥꯔꯝꯒꯅꯤ ꯃꯤ ꯅꯥꯏꯟꯇꯤ ꯃꯤꯅꯠꯇꯨꯕꯨ ꯀꯗꯥꯥꯏꯅꯣ ꯍꯥꯏꯔ ꯀꯥꯟꯗꯨꯗ ꯃꯣꯏ ꯗꯥꯎ ꯂꯩꯇꯕꯩꯅꯤ ꯂꯩꯇꯕ ꯍꯥꯏꯁꯦ ꯃꯣꯏ ꯃꯣꯏ ꯀꯤꯄꯔꯗꯣ ꯀꯩꯅꯣ ꯇꯧꯕꯩꯅꯤꯀꯣ ꯃꯣꯏꯗꯤ ꯃꯗꯥꯥꯎꯗꯨ ꯈꯔ ꯂꯩꯕꯩꯅꯦ
ꯏꯁ ꯕꯣꯖꯤꯅꯥ ꯀꯤꯄꯔ ꯕꯦꯁ ꯀꯤꯄꯔꯅꯤꯅꯦ
ꯅꯠꯇꯦ ꯕꯤꯔꯈꯤꯕ ꯑꯣꯏꯇꯥꯔꯁꯨ ꯃꯥ ꯈꯔ ꯅꯧꯁꯟꯕꯗꯗꯤ ꯄꯥꯛꯅ ꯉꯥꯛꯄ ꯉꯝꯗꯦꯗꯅ ꯑꯔꯥꯞꯄꯗꯒꯤ ꯈꯔ ꯀꯩꯅꯣ ꯇꯧꯔꯛꯄꯗ ꯉꯝꯕ ꯋꯥꯅꯤ ꯈꯔ ꯊꯥꯖꯤꯜꯂꯛꯄꯗ ꯑꯗꯨꯅ ꯑꯗꯨꯝ ꯑꯔꯥꯞꯄꯗꯗꯤ ꯈꯔ ꯉꯝꯕ ꯃꯥꯅꯤ